ꯍꯜꯂꯣ ꯑꯥ ꯍꯜꯂꯣ ꯏꯇꯥꯎ
ꯇꯥꯕꯣꯏꯗꯣ
ꯑꯣ ꯇꯥꯏꯌꯦ ꯇꯥꯏꯌꯦ
ꯑꯣ ꯑ ꯀꯔꯤ ꯌꯦꯟꯖꯥꯡ ꯆꯥꯔꯒꯦ
ꯑꯁ ꯉꯁꯤꯗꯤ ꯑꯩꯈꯣꯏꯒꯤ ꯏꯆꯦꯒꯤ ꯑꯉꯥꯡ ꯑꯃ ꯂꯥꯛꯇꯅ ꯌꯦꯟ ꯊꯣꯡꯕ ꯑꯣꯏꯅ ꯏꯦ ꯆꯥꯔꯦ ꯇꯥꯎꯒꯤꯗꯤ ꯀꯩ ꯆꯥꯕꯤꯔꯒꯦ
ꯑꯩꯈꯣꯏꯗꯤ ꯉꯁꯦ ꯁꯧꯒ꯭ꯔꯤ ꯑꯃꯒ ꯀꯥꯡꯒꯧ ꯑꯃꯒ ꯆꯥꯏꯌꯦ
ꯑꯣ ꯉꯁꯤꯗꯤ ꯅꯣꯡꯃꯒ ꯈꯔ ꯃꯪꯕꯒ ꯍꯥꯏꯗꯤ ꯁꯥꯕꯁꯨ ꯑꯗꯨꯝ ꯈꯔ ꯐꯔꯕꯅꯤꯅ ꯏꯆꯤꯒꯤ ꯃꯁꯦ ꯆꯆꯥ ꯂꯥꯛꯄꯒ ꯇꯥꯟ ꯆꯞ ꯆꯥꯟꯅꯔꯦꯗꯅ ꯌꯦ ꯅꯅꯦ ꯇꯧꯁꯤꯟꯈ꯭ꯔꯦ
ꯃꯥꯅꯤ ꯋꯦꯗꯔꯁꯤꯒ ꯍꯥꯏꯔꯔꯗꯤ ꯆꯥꯟꯅ ꯆꯥꯅꯕ ꯏꯟꯁꯥꯡ ꯆꯥꯎ ꯍꯥꯏꯕꯅꯤ
ꯃꯥꯅꯦ ꯃꯥꯅꯦ ꯅꯨꯡꯁꯥ ꯁꯥꯔꯀꯥꯟꯗꯗꯤ ꯑꯩꯈꯣꯏ ꯊꯥꯎ ꯊꯣꯡ ꯀꯩꯁꯨꯝ ꯆꯥꯅꯤꯡꯕ ꯅꯠꯇꯦ ꯍꯥꯏꯔꯤꯕ
ꯎꯝ ꯃꯥꯅꯦ ꯆꯨꯝꯝꯦ
ꯏꯇꯥꯎꯕꯨ ꯉꯁꯤ ꯁ꯭ꯀꯨꯜ ꯆꯠꯄꯤꯔꯨꯕ꯭ꯔꯣ
ꯑꯁ ꯆꯠꯂꯨꯏꯒꯦ ꯑꯁ ꯌꯥꯝ ꯋꯥꯏꯑꯦ ꯁ꯭ꯀꯨꯜꯁꯦ ꯍꯥꯏꯗꯤ ꯋꯥꯏ ꯍꯥꯏꯕ ꯃꯤꯟꯁ ꯅꯨꯡꯁꯥꯒ ꯉꯁꯤꯕꯨꯗꯤ ꯅꯣꯡ ꯆꯨꯔꯦꯀꯣ ꯉꯥꯏꯍꯥꯏꯒꯤ ꯅꯨꯡꯁꯥ ꯁꯥꯕꯅꯤꯅꯅꯦ ꯆꯠꯄ ꯈꯣꯠꯄꯗ ꯌꯥꯝꯅ ꯋꯥꯏꯑꯦ ꯑꯉꯥꯡ ꯂꯥꯏꯔꯤꯛ ꯇꯥꯛꯄ ꯑꯉꯥꯡ ꯍꯦꯛ ꯎꯕ ꯀꯥꯟꯗꯗꯗꯤ ꯋꯥꯔꯝꯕ ꯃꯌꯥꯝ ꯂꯣꯏ ꯐꯩꯌꯦ ꯑꯉꯥꯡꯒ ꯂꯥꯞꯅ ꯄꯨꯖꯤꯗꯗꯤ ꯑꯁꯨꯛꯀꯤ ꯃꯇꯤꯛ ꯌꯥꯝꯅ ꯋꯥꯔꯦ
ꯑꯥ ꯑꯗ ꯏꯇꯍꯣꯏꯒꯤ ꯁ꯭ꯀꯨꯜꯒꯤ ꯍꯟꯇꯛ ꯑꯦꯛꯁꯀꯔꯁꯟ ꯑꯃ ꯆꯠꯂꯦꯅ ꯇꯥꯖꯩꯌꯦ
ꯎꯝ
ꯑ ꯑꯗꯨꯕꯨ ꯀꯃꯥꯏ ꯀꯃꯥꯏꯅ ꯇꯧꯕꯤꯒꯦ ꯑꯗꯨꯝ ꯅꯨꯡꯉꯥꯏꯕꯤꯈꯤꯕ꯭ꯔꯣ ꯍꯥꯏꯐꯦꯠꯇ ꯑꯗꯨꯝ ꯏꯇꯥꯎꯗ ꯋꯥꯔꯤ ꯑꯣꯏꯅ ꯍꯥꯏꯄꯦꯊ ꯂꯤꯕꯤꯔꯣꯗꯅ
ꯋꯥꯔꯤꯒꯤꯗꯨ ꯌꯥꯝ ꯅꯨꯡꯉꯥꯏꯌꯦ ꯍꯥꯏꯗꯤ ꯑꯩꯈꯣꯏꯁꯦ ꯑꯍꯥꯟꯕꯗ ꯆꯠꯁꯟ ꯆꯠꯁꯟꯅ ꯑꯩꯈꯣꯏ ꯁꯥꯇ꯭ꯔꯗꯒꯤ ꯑꯗꯨꯝ ꯄꯩꯁꯥ ꯈꯔ ꯈꯔ ꯑꯗꯨꯝ ꯈꯥꯏꯌꯦ ꯑꯉꯥꯡꯁꯤꯡ ꯑꯗꯨꯨ ꯉꯝꯒꯗꯕ ꯃꯑꯣꯡꯗ ꯍꯥꯏ ꯇꯥꯔꯦ ꯌꯥꯝꯅ ꯕꯔꯗꯟ ꯑꯣꯏꯒꯗꯕ ꯄ꯭ꯔꯥꯏꯖ ꯅ ꯇꯧ ꯍꯥꯏꯇꯥꯔꯦ ꯑꯦꯐꯣꯔꯗꯦꯕꯜ ꯃꯣꯏꯅ ꯉꯝꯖꯒꯗꯕ ꯄ꯭ꯔꯥꯏꯖ ꯑꯗꯨꯝ ꯆꯥꯎꯔꯥꯛꯄ ꯌꯦꯡꯉ ꯍꯥꯏꯇꯥꯔꯦ ꯑꯊꯣꯏꯕ ꯁꯤꯆꯨꯁꯟꯁꯤ ꯃꯇꯨꯡ ꯏꯟꯅ ꯍꯥꯏꯇꯥꯔꯦ ꯑꯗꯨꯃꯥꯏꯅ ꯑꯩꯈꯣꯏꯁꯦ ꯄꯩꯁꯥ ꯈꯁꯦ ꯈꯥꯏꯒꯠꯅꯔꯦ ꯈꯥꯏꯒꯠꯅꯔꯕ ꯃꯇꯨꯡꯗ ꯑꯗꯨꯝ ꯑꯩꯈꯣꯏꯁꯦ ꯕꯁ ꯃꯥꯄꯜꯃꯨꯛ ꯆꯠꯂꯦꯕꯀꯣ ꯑꯦꯛꯁꯀꯔꯁꯟꯁꯦ ꯏꯟꯁꯀ꯭ꯔꯁꯟ ꯆꯠꯂꯕ ꯀꯥꯟꯁꯤꯗ ꯑꯩꯈꯣꯏꯅ ꯁꯨꯃꯥꯏꯅ ꯇꯧ ꯑ ꯑꯩꯈꯣꯏꯅ ꯑꯍꯥꯟꯕꯗ ꯍꯧꯖꯤꯛ ꯀꯩꯅꯣꯗ ꯍꯥꯟ ꯆꯠꯂꯦꯕ ꯉꯁꯥꯏꯒꯤ ꯎ ꯉꯁꯥꯏꯒꯤ ꯀꯩꯅꯣꯁꯦ ꯀꯪꯂꯥꯁꯦ ꯁꯤꯥꯔ ꯆꯗ ꯀꯪꯂꯥꯅ ꯆꯠꯂ ꯃꯇꯨꯡꯗ ꯑꯩꯈꯣꯏꯒꯤ ꯨꯗꯣꯨ ꯆꯜꯂꯦ ꯑꯂꯝ ꯃꯇꯨꯡꯗ ꯑꯃꯨꯛ ꯑꯩꯈꯣꯏꯁꯦ ꯀꯩꯅꯣꯗ ꯑꯃꯨꯛ ꯈꯣꯡꯁꯥꯜꯂꯦ
ꯍꯣ ꯍ ꯏ ꯠꯇ ꯑꯗꯨꯣ ꯑ ꯆꯥꯅ ꯊꯛꯅꯕꯗꯤ ꯏꯇꯥꯎ ꯑꯩꯈꯣꯏꯒꯤ ꯁ꯭ꯀꯨꯜꯅ ꯁꯤꯟꯕꯤꯕ꯭ꯔꯥ ꯅꯠꯇ꯭ꯔꯒꯅ ꯃꯌꯨꯝ ꯃꯌꯨꯝꯗꯒꯤ ꯑꯉꯥꯡꯁꯤꯡꯅ ꯑꯗꯨꯝ ꯁꯤꯟꯖꯔꯛꯄ꯭ꯔꯣ
ꯎꯝ ꯀꯔꯤ ꯇꯧꯒꯦ ꯑꯝꯇꯅꯣ ꯍꯥꯏꯕꯤꯔꯛꯕꯣ
ꯍꯥꯏꯗꯤ ꯏꯇꯥꯎꯕꯤ ꯑꯩꯈꯣꯏꯅ ꯏꯇꯥꯎꯕꯤꯒꯤ ꯑꯦꯛꯁꯀꯔꯁꯟ ꯆꯠꯄ ꯃꯇꯝꯗꯨꯗ ꯑꯉꯥꯡꯁꯤꯡꯅ ꯆꯥꯅ ꯊꯛꯅꯕ ꯆꯥꯛ ꯏꯁꯤꯡꯗꯣ ꯇ ꯑꯩꯈꯣꯏꯒꯤ ꯁ꯭ꯀꯨꯜꯅ ꯑꯗꯨꯝ ꯁꯤꯟꯕꯤꯕ꯭ꯔꯥ ꯅꯠꯇ꯭ꯔꯒꯅ ꯑꯩꯈꯣꯏ ꯃꯌꯨꯝ ꯃꯌꯨꯝꯗꯒꯤ ꯑꯗꯨꯝ ꯑꯉꯥꯡꯁꯤꯡꯅ ꯄꯨꯅꯔꯛꯄ ꯄꯨꯔꯥ ꯍꯪꯖꯕ
ꯑꯣ ꯑꯗꯨꯝ ꯃ ꯃꯌꯨꯝ ꯃꯌꯨꯝꯗꯒꯤ ꯑꯉꯥꯡꯁꯤꯡ ꯑꯗꯨꯝ ꯄꯨꯟꯅ ꯍꯧꯛ ꯑꯦ ꯑꯣꯖꯥꯒꯤꯗꯤ ꯑꯩꯈꯣꯏ ꯆꯥꯅꯤꯡꯉꯥꯏ ꯑꯗꯨꯝ ꯀꯩꯅꯣ ꯇꯧꯦꯕꯀꯣ
ꯍꯣꯏ ꯍꯣꯏ ꯍꯥꯏꯗꯤ ꯏꯇꯥꯎꯍꯣꯏꯒꯤ ꯁ꯭ꯀꯨꯜꯗꯨꯗꯤ ꯑꯉꯥꯡꯁꯨ ꯑꯗꯨꯝ ꯌꯥꯝꯕꯅꯤꯅꯀꯣ
ꯎꯝ
ꯑꯣ ꯌꯥꯝꯅ ꯐꯩ ꯏꯇꯥꯎ ꯍꯥꯏꯗꯤ ꯁ꯭ꯀꯨꯜꯗ ꯑꯉꯥꯡꯁꯤꯡ ꯂꯥꯏꯔꯤꯛ ꯇꯝꯕꯗ ꯍꯥꯏꯗꯤ ꯆꯍꯤ ꯑꯃꯒꯤ ꯃꯅꯨꯡꯗ ꯑꯗꯨꯃꯥꯏꯅ ꯍꯥꯏꯐꯦꯠ ꯅꯣꯡꯃꯇꯪ ꯑꯣꯏꯔꯁꯨ ꯑꯗꯨꯃꯥꯏꯅ ꯑꯦꯛꯁꯀꯔꯁꯟ ꯀꯥꯏꯅ ꯁꯤꯟꯗꯅ ꯈꯣꯠꯇꯅ ꯆꯠꯊꯣꯛ ꯍꯣꯏꯁꯦ ꯁꯤ ꯑꯉꯥꯡꯁꯤꯡꯗꯁꯨ ꯍꯥꯏꯗꯤ ꯃꯣꯏꯗꯁꯨ ꯌꯥꯝꯅ ꯍꯔꯥꯎꯖꯕ ꯅꯨꯡꯉꯥꯏꯖꯕ ꯑꯃ ꯐꯥꯎꯍꯟꯕ ꯉꯝꯕꯅꯦ ꯍꯥꯏ ꯇꯔꯦ
ꯑꯍꯝ ꯑꯗꯨꯃꯥꯏꯅ ꯑꯩꯈꯣꯏꯁꯦ ꯀꯪꯂꯥꯗ ꯆꯪꯕ ꯑꯍꯥꯟꯕ ꯐꯥꯔꯁ ꯏꯁꯄꯣꯠꯁꯦ ꯑꯩꯈꯣꯏ ꯀꯪꯂꯥꯗ ꯍꯥꯟ ꯆꯠꯂꯦ ꯀꯪꯂꯥꯗ ꯆꯠꯂ ꯃꯇꯨꯡꯗ ꯑꯃꯨꯛ ꯖꯨꯗ ꯑꯃꯨꯛ ꯆꯠꯂꯦ ꯖꯨꯗꯒꯤ ꯑꯃꯨꯛ ꯋꯥꯇꯔ ꯑꯦꯃꯦꯟ ꯋꯥꯇꯔ ꯑꯦꯃꯦꯟꯃꯦꯟ ꯄꯥꯔꯛ ꯍꯥꯏꯕ꯭ꯔꯥ ꯋꯥꯇꯔ ꯄꯥꯔꯛꯇꯣ ꯎ ꯎꯝ ꯎꯝ ꯑꯗꯨꯒꯤ ꯖꯒꯥꯗ ꯑꯃꯨꯛ ꯆꯠꯂꯦ ꯋꯥꯇꯔ ꯄꯥꯔꯛꯇ ꯑꯃꯨꯛ ꯊꯣꯛꯂꯛꯑꯒ ꯑꯩꯈꯣꯏꯁꯦ ꯖꯦꯠ ꯒꯥꯔꯗꯦꯟ ꯑꯅ ꯑꯃꯨꯛ ꯆꯠꯉꯦ ꯑꯗꯨꯒꯤ ꯃꯇꯨꯡꯗ ꯂꯣꯛꯇꯥꯛꯇ ꯂꯣꯏꯁꯟꯕꯅꯤ
ꯎꯝ
ꯁꯤꯠ ꯂꯣꯛꯇꯥꯛ ꯋꯥꯇꯔ ꯄꯥꯔꯛ ꯇꯤ ꯑꯁꯨꯛꯀꯤ ꯃꯇꯤꯛ ꯅꯨꯡꯉꯥꯏꯈꯒ꯭ꯔꯦ ꯅꯨꯡꯁꯥꯅ ꯁꯥꯔꯛꯄꯅꯦ ꯎꯁꯥꯏ ꯆꯠꯂꯨ ꯈꯣꯂꯨꯕ ꯃꯌꯥꯝꯗꯒꯤ ꯁꯥꯔꯛꯄꯁꯦ ꯁꯤꯁꯦ ꯋꯥꯇꯔ ꯄꯥꯔꯛꯁꯦ ꯂꯣꯏꯅ ꯆꯪꯉꯒ ꯏꯔꯨꯖꯔ ꯈꯣꯏꯁꯦ ꯄꯣꯊꯥꯏꯌꯦ ꯌꯥꯝ ꯅꯨꯡꯉꯥꯏ ꯏꯪ ꯏꯪ ꯒ ꯂꯥꯎꯔꯒ
ꯎ ꯑꯗꯨꯅꯦ ꯍꯧꯖꯤꯛꯀꯤ ꯏꯇꯥꯎꯅ ꯍꯥꯏꯕꯤꯔꯤꯕ ꯋꯥꯇꯔ ꯄꯥꯔꯛꯁꯦ ꯑꯩꯈꯣꯏꯁꯨ ꯏꯃꯥꯟꯅꯕ ꯅꯕ ꯑꯃꯅꯤꯒ ꯑꯗꯨꯝ ꯍꯥꯏꯅꯔꯝ ꯕꯅꯦꯕ ꯆꯠꯁꯦ ꯈꯣꯠꯁꯦꯅ ꯑꯗꯨꯗ ꯑꯩꯈꯣꯏꯁꯦ ꯐꯥꯔꯛ ꯇꯥꯅꯔꯛꯄ ꯑꯗꯒꯤ ꯑꯩꯈꯣꯏ ꯏꯃꯥꯟꯅꯕ ꯑꯃꯅꯤꯁꯨ ꯍꯥꯏꯗꯤ ꯍꯛꯆꯥꯡ ꯉꯝꯗꯕ ꯌꯥꯎꯁꯜꯂꯛꯄꯗꯒꯤ ꯆꯠꯈꯤꯗꯕꯅꯦꯕ ꯑꯗꯣ ꯍꯟꯇꯛ ꯏꯇꯥꯎꯅ ꯆꯠꯂꯨꯕꯒꯤ ꯌꯥꯝꯅꯁꯨ ꯅꯨꯡꯉꯥꯏ ꯍꯥꯏꯔꯕꯅꯤꯅ ꯑꯩꯈꯣꯏꯁꯨ ꯈꯔ ꯂꯩꯔꯒ ꯁꯣꯏꯗꯅ ꯆꯠꯆꯔꯨꯔꯒꯦ
ꯍꯣꯏ ꯍꯣꯏ ꯆꯂꯨꯁꯦ ꯆꯂꯨꯁꯦ
ꯎꯝ ꯑꯗꯨ ꯏꯇꯥꯎꯁꯨ ꯍꯥꯏꯗꯤ ꯑꯗꯨꯝ ꯅꯨꯡꯉꯥꯏꯕ ꯃꯐꯝꯅꯦ ꯑꯗꯨꯝ ꯆꯠꯂꯨꯔꯒꯁꯨ ꯑꯗꯨꯝ ꯑꯃꯨꯛꯀꯁꯨ ꯍꯟꯅ ꯆꯠꯅꯤꯡꯉꯝ ꯒꯅꯤꯅꯁꯨ ꯑꯗꯨꯝ ꯑꯩꯅꯁꯨ ꯈꯟꯖꯩ ꯇꯩꯕ
ꯎꯝ
ꯑꯗꯣ ꯏꯇꯥꯎꯗꯁꯨ ꯑꯗꯨꯝ ꯄꯥꯎ ꯍꯥꯏꯖꯔꯛꯀꯦ ꯑꯗꯨꯗꯨꯒ ꯑꯗꯨꯝ ꯑꯩꯈꯣꯏ ꯄꯨꯟꯅ ꯑꯗꯨꯝ ꯆꯠꯃꯤꯟꯅꯔꯨꯔꯁꯦ
ꯑꯥꯎ ꯌꯥꯏ ꯌꯥꯏꯌꯦ ꯆꯠꯂꯨꯁꯦ
ꯎꯍꯝ ꯏꯇꯥꯎ ꯑꯗꯨ ꯅꯣꯏ ꯍꯧꯖꯤꯛꯁꯦ ꯨꯅꯨꯛꯁꯥꯃꯨꯛꯁꯥ ꯅꯣꯡ ꯇꯥꯕꯁꯤꯗ ꯍꯛꯆꯥꯡ ꯒꯥꯖꯦ ꯏꯊꯤꯟ ꯁꯤꯟꯗꯣꯛꯑꯗꯅ ꯅꯨꯡ ꯅꯨꯡꯉꯥꯏꯇꯦ ꯇꯧꯔꯤꯁꯦ
ꯑꯁ ꯅꯨꯡꯉꯥꯏꯇ ꯆꯥꯇꯅꯨꯡ ꯃꯥꯥꯏꯇꯔꯤ ꯍꯥꯏ ꯀꯅ
ꯑꯥ ꯏꯇꯥꯎ ꯑꯗꯣ ꯑꯥ ꯏꯇꯥꯎꯈꯣꯏꯗ ꯑꯩꯈꯣꯏꯒꯤ ꯍꯥꯏꯗꯤ ꯃꯅꯥ ꯃꯁꯤꯡ ꯍꯥꯏꯗꯤ ꯍꯤꯗꯥꯛ ꯂꯥꯡꯊꯛ ꯑꯣꯏꯅꯔ ꯁꯤꯖꯤꯟꯅꯕ ꯌꯥꯕ ꯍꯥꯏꯗꯤ ꯈꯨꯗꯝ ꯑꯣꯏꯅ ꯑꯣꯏꯅ ꯑꯩꯈꯣꯏ ꯄꯦꯔꯨꯛꯀꯨꯝꯕ ꯑꯗꯒꯤ ꯅꯨꯡꯁꯤꯗꯥꯛꯀꯨꯝꯕꯁꯦ ꯁꯨꯝꯕꯁꯦ ꯑꯩꯈꯣꯏꯗꯗꯤ ꯅꯍꯥꯟꯋꯥꯏꯗꯤ ꯍꯥꯟꯅꯗꯤ ꯄꯥꯜꯂꯝꯃꯦꯕ ꯀꯤ ꯅꯧꯅ ꯂꯩꯕꯥꯛ ꯍꯩꯖꯤꯟꯈꯤꯕꯁꯦ ꯁꯨꯝꯕꯁꯤꯕꯨ ꯏꯇꯥꯎ ꯆꯥꯔ ꯅꯨꯡꯒ ꯐꯣꯛꯑꯒ ꯊꯥꯕ ꯌꯥꯕ ꯖꯥꯠꯂꯥ
ꯌꯥꯕꯨꯗꯤ ꯌꯥꯒꯗꯕ ꯃꯥꯜꯂꯦ ꯂꯩꯕꯥꯛ ꯂꯩꯍꯥꯎ ꯈꯔ ꯍꯥꯞꯆꯤꯜꯂꯒ ꯍꯥꯏꯇꯥꯔꯦꯀꯣ ꯎꯝ ꯌꯥꯄꯁꯨ ꯌꯥꯏ ꯑꯁꯤꯃ ꯃꯇꯥꯡꯗꯗꯤ ꯑꯩ ꯐꯖꯅꯃꯛꯇꯤ ꯈꯪꯗ꯭ꯔꯦ ꯌꯥꯔꯝꯒꯅꯤ ꯑꯃꯗꯤꯗꯤ ꯑꯩ ꯈꯪꯗꯤꯦ ꯈꯟꯖꯩ ꯇꯔꯥꯏꯝꯇꯪ ꯇꯧꯔꯒꯗꯤ ꯌꯦꯡꯕꯤꯌꯨ
ꯑ ꯍꯥꯏꯗꯤ ꯁꯨꯝꯕ ꯃꯅꯥ ꯁꯤꯡꯁꯦ ꯊꯥꯖꯤꯟꯕꯗ ꯍꯥꯏꯗꯤ ꯀꯥꯟꯅꯗꯕ ꯂꯩꯇꯦꯕ
ꯎꯝ
ꯑꯩꯈꯣꯏꯅ ꯍꯥꯏꯗꯤ ꯂꯣꯛ ꯊꯨꯡꯉꯛꯄ ꯑꯣꯏꯔꯣ ꯑꯗꯒꯤ ꯑꯩꯈꯣꯏꯒꯤ ꯏꯁꯥ ꯅꯨꯡꯉꯥꯏꯔꯛꯇꯕ ꯑꯃ ꯍꯦꯛꯇꯗ ꯑꯗꯨꯝ ꯂꯩ ꯊꯥꯏꯅꯗꯩꯁꯨ ꯑꯗꯨꯝ ꯑꯩꯈꯣꯏ ꯏꯃꯥ ꯕꯕꯥꯣꯏꯅ ꯑꯗꯨꯝ ꯇꯧꯕꯤꯔꯛꯏꯗꯅ
ꯎꯝ
ꯏꯇꯥꯎ ꯑꯩꯈꯣꯏꯒꯤꯁꯨ ꯏꯇꯥꯎꯒꯤ ꯏꯃꯥꯅ ꯅꯍꯥꯟꯋꯥꯏ ꯑꯩꯈꯣꯏꯅꯒ ꯇꯨꯏꯁꯟꯒ ꯍꯧꯕ ꯂꯥꯛꯄꯗ ꯏꯇꯥꯎ ꯑꯩꯈꯣꯏꯅꯒ ꯅꯥꯕ ꯃꯇꯝ ꯃꯇꯝꯗ ꯏꯃꯥꯈꯣꯏꯅ ꯌꯥꯝ ꯁꯦꯝꯃꯒ ꯄꯤꯊꯛ ꯄꯁꯨ ꯑꯩꯈꯣꯏ ꯑꯗꯨꯝ ꯎꯏꯗꯅ
ꯑꯥ
ꯍꯌꯦꯡꯁꯤꯕꯨ ꯏꯇꯥꯎꯕꯨ ꯊꯕꯛ ꯌꯥꯝꯅ ꯆꯤꯟꯕꯤꯕ꯭ꯔꯣ
ꯍꯌꯦꯡꯁꯦ ꯑꯗꯨꯝ ꯈꯔꯗꯤ ꯑꯗꯨꯝ ꯆꯤꯂꯦ ꯀꯩ ꯊꯕꯛ ꯂꯩꯔꯦ ꯏꯇꯥꯎ
ꯑꯁꯦ ꯅꯨꯡꯊꯤꯟꯗ ꯑꯩꯈꯣꯏꯒꯤ ꯁꯤꯒꯤ ꯃꯃꯥꯡꯒꯤ ꯀꯩꯊꯦꯜꯒ ꯆꯠꯂꯒ ꯏꯇꯥꯎꯣꯏ ꯐꯨꯔꯤꯠ ꯑꯇꯪ ꯂꯩꯗꯧꯕ ꯑꯗ ꯑꯩꯁꯦ ꯄꯥꯡꯁꯨ ꯀꯅꯥꯝꯇ ꯂꯩꯇꯦ ꯂꯩꯇ꯭ꯔꯕꯗ ꯑꯗꯨꯝ ꯈꯔ ꯂꯥꯞꯄꯁꯨ ꯂꯥꯞꯄꯅ ꯑꯩꯁꯦ ꯏꯇꯥꯎ ꯍꯧꯔꯒ ꯏꯇꯥꯎꯒ ꯆꯠꯃꯤꯟꯅꯁꯦ ꯅꯦꯅ ꯍꯥꯏꯒꯦ ꯇꯧꯔꯝꯕꯅꯦ
ꯍꯣꯏ ꯌꯥꯏꯌꯦ ꯌꯥꯏꯌꯦ ꯆꯠꯂꯨꯁꯦ ꯆꯠꯂꯨꯁꯤ ꯀꯩ ꯂꯩꯉꯣ ꯀꯩ ꯂꯩꯅꯤꯡꯉꯤꯅꯣ
ꯑꯣ ꯑꯩꯁꯦ ꯏꯇꯥꯎꯣ ꯐꯨꯔꯤꯠ ꯑꯝꯇꯪ ꯌꯦꯡꯒꯦ ꯇꯧꯕ ꯑꯗ ꯏꯇꯥꯎꯗꯤ ꯍꯥꯟꯅꯗꯒꯤꯁꯨ ꯍꯥꯏꯗꯤ ꯐꯤ ꯂꯩꯕ ꯆꯠꯄ ꯃꯇꯝꯗ ꯍꯥꯏꯗꯤ ꯃꯆꯨ ꯃꯃꯦꯟ ꯑꯣꯏꯔꯣ ꯑꯗꯒꯤ ꯄꯛꯄ ꯄꯛꯇꯕ ꯍꯥꯏꯗꯤ ꯏꯇꯥꯎꯁꯤ ꯐꯤ ꯈꯟꯕ ꯍꯩꯌꯦ ꯇ ꯑꯩꯅꯁꯨ ꯁꯨꯝ ꯄꯨꯖꯅꯤꯡꯉ ꯁꯪ ꯍꯥꯏꯇꯥꯔꯦ
ꯍꯣꯏ ꯍꯣꯏ ꯌꯥꯏꯌꯦ ꯌꯥꯏꯌꯦ ꯑꯗꯣ ꯃꯇꯝ ꯑꯩ ꯍꯥꯏ ꯑꯩ ꯍꯥꯏꯔꯛꯑꯒꯦ ꯦ ꯑꯗꯨꯗꯨꯒ ꯆꯠꯂꯨꯔꯁꯦ
ꯎꯝ ꯍ ꯌꯥꯏꯌꯦ ꯑꯗꯨꯝ ꯅꯨꯃꯤꯗ ꯑꯔ ꯑꯣꯏꯔꯁꯨ ꯑꯗꯨꯝ ꯌꯥꯏꯗ
ꯍꯣꯏ ꯌꯥꯏꯌꯦ ꯌꯥꯏꯌꯦ ꯌꯥꯗꯕ ꯈꯨꯗꯤ ꯑꯣꯁꯇꯥꯏꯝ ꯐ꯭ꯔꯤꯅꯤꯗ ꯇꯧꯈꯤꯅꯦꯕꯨ ꯍꯥꯏꯔꯗꯤ ꯑꯩꯈꯣꯏꯗꯤ ꯃꯥꯡ ꯊꯥꯔꯒꯇ ꯂꯩꯔꯒꯦ
ꯎꯝ ꯃꯥꯅꯦ ꯃꯥꯅꯦ ꯑꯗꯨꯅꯁꯨ ꯑꯩꯅ ꯑꯇꯩꯗ ꯍꯥꯏꯗꯕꯤꯗ ꯏꯇꯥꯎ ꯍꯦꯛꯇ ꯍꯥꯏꯖꯔꯤꯁꯤꯅꯤ
ꯎꯝ ꯇꯥꯎꯗꯤꯁꯤ ꯀ ꯉꯁꯥꯏ ꯌꯦꯟ ꯆꯥꯏ ꯍꯥꯏꯕꯒꯤꯀꯣ ꯑꯣ ꯍꯣꯔꯦꯟ ꯅꯨꯡꯗꯥꯡꯗꯤ ꯀꯔꯤ ꯏꯇꯥꯎꯗꯣ ꯉꯁꯥꯏ ꯌꯦꯟ ꯊꯣꯡꯕ ꯆꯥꯏꯅ ꯍꯥꯏꯕꯤꯈ꯭ꯔꯦꯕꯀꯣ ꯑꯗꯣ ꯍꯔꯦꯟ ꯅꯨ ꯍꯗꯥꯥꯡꯗꯤ ꯀꯔꯤ ꯌꯦꯟꯁꯥꯡ ꯆꯥꯒꯗꯣꯏꯅꯣꯕ
ꯗ ꯑꯌꯨ ꯛꯇ ꯊꯥꯎ ꯊꯨꯝ ꯑꯃ ꯆꯥꯁꯤꯟꯈ꯭ꯔꯕꯅꯤꯅ ꯍꯥꯏꯗꯤ ꯅꯨꯃꯤꯗꯥꯡꯗꯤ ꯑꯩꯁꯨ ꯆꯞ ꯆꯥꯕꯗꯤ ꯈꯪꯗ꯭ꯔꯦ ꯍꯥꯏꯗꯤ ꯆꯥꯛ ꯌꯦꯟꯁꯥꯡꯁꯦ ꯑꯩꯈꯣꯏꯒꯤ ꯏꯃꯥꯅ ꯑꯗꯨꯝ ꯁꯤꯟꯕꯅꯤꯅꯀꯣ ꯑꯗꯨꯕꯨ ꯑꯗꯨꯝ ꯑꯆꯝꯕ ꯑꯃ ꯑꯣꯏꯅ ꯆꯝꯐꯨꯠ ꯑꯃꯗꯤ ꯑꯗꯨꯝ ꯇꯧꯍꯟꯒꯦꯅ ꯈꯜꯂꯦ ꯑꯗꯨꯒ ꯏꯟꯁꯥꯡꯁꯦ ꯆꯞ ꯆꯥꯕꯗꯤ ꯍꯦꯛꯇ ꯑꯩꯁꯦ ꯍꯥꯏꯕꯁꯦ ꯉꯝꯗ꯭ꯔꯦ ꯍꯥꯏꯇꯥꯔꯦ ꯈꯔꯁꯨ ꯉꯜꯂꯤꯕꯅꯤꯅ ꯑ ꯑꯗꯨ ꯏꯇ ꯏꯗ ꯀꯔꯤ
ꯆꯥꯛꯇꯤ ꯍꯣꯔꯦꯟ ꯀꯅꯥꯅꯣ ꯊꯣꯡꯗꯣꯏꯅꯣꯕ
ꯇ ꯑꯩꯈꯣꯏꯒꯤꯗꯤ ꯑꯅꯝꯕꯅ ꯑꯩꯈꯣꯏ ꯏꯃꯥꯅ ꯑꯗꯨꯝ ꯁꯤꯜꯂꯦ ꯑꯗꯨꯅ ꯑꯩꯈꯣꯏ ꯏꯃꯥꯅ ꯑꯗꯨꯝ ꯊꯣꯡꯉꯅꯤ
ꯑꯣ ꯐꯔꯦ ꯐꯔꯦ
ꯑ ꯏꯇꯥ ꯑꯗꯨꯒ ꯑꯩꯅ ꯍꯥꯏꯔꯤꯁꯦ ꯑꯩꯈꯣꯏꯒꯤ ꯀꯩꯊꯦꯜꯒꯤ ꯑ ꯁꯨꯃꯥꯏꯅ ꯃꯊꯛꯇꯒꯤ ꯀꯨꯝꯊꯔꯛꯄꯒꯤ ꯀꯥꯆꯤꯟꯗꯨꯗ ꯂꯩꯕ ꯑꯃ ꯑꯩꯈꯣꯏ ꯑꯍꯜ ꯑꯣꯏꯔꯕꯤ ꯑꯃꯅ ꯍꯥꯏꯗꯤ ꯁꯤꯡꯖꯨꯒ ꯕꯣꯔꯥ ꯀꯩꯀꯥ ꯌꯣꯟꯕꯗꯣ
ꯎꯝ ꯎꯝ
ꯍꯥ ꯑꯩꯣꯏꯅ ꯀ ꯋꯥꯏ ꯁ꯭ꯀꯨꯜ ꯍꯜꯂꯛꯄꯗꯒ ꯌꯥꯝꯅ ꯆꯥꯃꯤꯟꯅꯔꯛꯄꯗꯣ ꯑꯗꯨꯒꯤ ꯃꯐꯝꯒꯤ ꯃꯍꯥꯎꯒꯤ ꯁꯤꯡꯖꯨꯒꯗ ꯆꯥꯗꯕ ꯀꯨꯏꯔꯦ
ꯀꯨꯏꯅꯦ ꯑꯗꯨ ꯃꯗꯨ ꯅꯣꯡꯃ ꯆꯠꯂꯒ ꯁꯥꯔꯨꯁꯦ ꯍꯌꯦꯡ ꯆꯥꯔꯨꯔꯁꯤꯔꯣ
ꯌꯥꯏꯌꯦ ꯌꯥꯏꯌꯦ ꯏꯇꯥꯎ ꯑꯩꯅ ꯍꯥꯏꯖꯒꯦ ꯇꯧꯔ ꯃꯤꯁꯤꯁꯨ ꯑꯗꯨꯅꯦ ꯑꯗꯤ ꯌꯦ ꯑꯩꯒꯤ ꯐ ꯂꯩꯕ ꯆꯠ ꯄꯒꯤꯗꯨꯣ ꯍꯥꯎꯗ ꯍꯛꯇ ꯆꯥꯃꯤꯟꯅꯁꯤ
ꯍꯣꯏ ꯍꯣꯏ
ꯑ ꯥꯎꯗ ꯎꯇꯥꯎꯕꯨ ꯍꯥꯏꯗꯤ ꯑꯩꯈꯣꯏ ꯃꯩꯇꯩꯒꯤ ꯑꯣꯏꯕ ꯍꯥꯏꯗꯤ ꯆꯥꯛ ꯌꯦꯟꯁꯥꯡ ꯍꯥꯏꯗꯤ ꯎꯇꯤꯒꯨꯝꯕ ꯆꯒꯦꯝ ꯄꯣꯝꯕꯒꯨꯝꯕꯁꯤꯕꯨ ꯑꯗꯨꯝ ꯄꯥꯝꯕꯤꯕ꯭ꯔꯣ ꯍꯥꯏꯕꯗꯤ ꯑꯩꯈꯣꯏ ꯎꯇꯤ ꯄꯥꯝꯗꯕ ꯑꯗꯒꯤ ꯆꯒꯦꯝꯄꯣꯝꯕꯒꯤ ꯍꯣꯏꯖꯥꯔꯒꯨꯝꯕ ꯆꯥꯗꯕ ꯃꯤꯁꯦ ꯌꯥꯝ ꯂꯩ ꯍꯥꯏꯇꯥꯔꯦ
ꯎꯝ
ꯍꯇꯥꯎꯗꯤ ꯂꯣꯏꯅ ꯑꯗꯨꯝ ꯄꯥꯝꯕꯤꯕ꯭ꯔꯣ ꯑꯗꯨꯝ ꯆꯥꯕꯤꯕ꯭ꯔꯣ
ꯄꯥꯝꯃꯦ ꯄꯥꯝꯃꯦ ꯑꯩꯗꯤ ꯑꯗꯨꯝ ꯆꯥꯗꯕ ꯂꯩꯇꯦꯗ ꯍꯧꯖꯤꯛ ꯐꯥꯎꯒꯤꯗꯤ ꯍꯌꯦꯡꯋꯥꯏꯒꯤꯗꯤ ꯈꯪꯗꯦ ꯍꯧꯖꯤꯛ ꯐꯥꯎꯒꯤꯗꯤ ꯑꯗꯨꯝ ꯆꯥꯔꯤ ꯍꯥꯏꯇꯥꯔꯦ ꯅꯠꯇ꯭ꯔꯥ ꯆꯨꯨꯝꯖꯥ ꯀꯄꯗꯤ ꯑꯇ ꯂꯩ ꯇꯔꯤ ꯇꯧ ꯏꯂ
ꯑ ꯀꯔꯤꯕꯩꯇ
ꯇꯧꯗꯤ ꯆꯤꯟꯖꯥꯛ ꯀꯛꯄ ꯂꯩꯔꯕ꯭ꯔꯔꯕꯣ
ꯑꯁ ꯏꯇꯥꯎ ꯑꯩꯁꯨ ꯍꯧꯖꯤꯛꯇꯤ ꯏꯁꯥꯁꯦ ꯅꯍꯥ ꯑꯣꯏꯔꯤꯕꯩꯅꯅꯤ ꯈꯪꯗ꯭ꯔꯦ ꯀꯩꯅꯅꯤ ꯈꯪꯗ꯭ꯔꯦ ꯍꯥꯏꯕꯗꯤ ꯁꯤꯃ ꯍꯦꯛ ꯄꯥꯝꯗꯦ ꯁꯤꯃ ꯍꯦꯛ